ꯇꯔꯦ ꯇꯥꯔꯦ ꯌꯥꯝ ꯍꯔꯥꯎ ꯍꯣꯏꯀꯣꯡꯉꯁꯤ ꯐ
ꯌꯥꯔꯦꯅꯦ ꯇꯨꯃꯤꯟꯅ ꯂꯩꯔꯒ ꯇꯧꯔꯣ ꯑꯗꯨꯒ
ꯍꯥꯏꯔꯑꯣ
ꯑꯗꯨꯒ ꯍꯥꯏꯕꯤꯔꯦꯅ ꯑꯗꯨꯒ ꯑꯩꯅꯁꯨ ꯑꯗꯨꯝ ꯑꯌꯥꯝꯕꯁꯨ ꯉꯥꯡꯅꯔꯒ ꯑꯗꯨꯝ ꯑꯩꯈꯣꯏꯁꯨ ꯆꯠꯂꯒ ꯑꯌꯥꯝꯕꯗꯣ ꯍꯥꯟꯅꯁꯨ ꯑꯩꯒꯤ ꯃꯤꯡꯁꯨ ꯈꯪꯈ꯭ꯔꯦ ꯍꯥꯟꯅꯁꯨ ꯑꯩꯅ ꯋꯥꯔꯤꯁꯨ ꯁꯥꯟꯅꯕꯒꯤꯦ ꯍꯥꯟꯅ ꯍꯥꯏꯔꯗꯤ ꯍꯥꯟꯅ ꯃꯤꯗꯨꯗꯤ ꯃꯤꯁꯨ ꯑꯗꯨꯝ ꯑꯩꯈꯣꯏꯁꯨ ꯃꯤ ꯍꯥꯏꯔꯗꯤ ꯍꯥꯟꯅ ꯂꯥꯛꯄ ꯃꯤ ꯃꯤꯡꯁꯨ ꯑꯗꯨꯝ ꯍꯥꯟꯅ ꯈꯪꯈ꯭ꯔꯦ ꯑꯗꯨꯝ ꯈꯔꯗꯤ ꯀ꯭ꯔꯣꯁꯇ ꯑꯣꯏ ꯑꯗꯣ ꯍꯥꯏꯕꯗꯣ ꯑꯗꯨꯃꯥꯏꯅ ꯇꯧꯈ꯭ꯔꯦꯅ ꯑꯣ ꯑꯩꯈꯣꯏꯒꯤ ꯁꯔꯗꯁꯨ ꯑꯗꯨꯃꯥꯏꯅ ꯇꯧ ꯇꯧꯔꯦꯕ ꯑꯩꯈꯣꯏꯒꯤ ꯑꯍꯨꯝꯒꯤꯗ ꯗꯒꯤ ꯍꯥꯏꯗꯤ ꯑꯩ ꯍꯥꯏꯔꯗꯤ ꯍꯥꯏꯕꯅꯦ ꯍꯥꯏꯗꯤ
ꯍꯣꯏ ꯑꯩ ꯒ꯭ꯌꯥꯟ ꯇꯥꯏ ꯅꯪꯅ ꯉꯥꯡꯅꯤꯡꯉꯤ
ꯇꯥꯎ ꯔꯦꯕ ꯑꯗꯨꯒ ꯑꯃ ꯁꯥꯔꯗꯁꯨ ꯑꯩꯈꯣꯏꯗ ꯑꯗꯨꯝ ꯂꯨ ꯂꯨꯅ ꯇꯧꯕꯤꯔꯦꯕ ꯑꯗꫭ ꯃꯤ ꯑꯩꯈꯣꯏ ꯂꯣꯏꯅꯃꯛꯄꯨꯅꯦ ꯑꯗꯨ ꯑꯣꯏꯔꯁꯨ ꯃꯣꯏ ꯑꯅꯤꯅ ꯍꯥꯏꯔꯤꯁꯦ ꯑ ꯅ ꯑꯗꯨꯝ ꯑꯩꯗꯣ ꯂꯥꯛ ꯃꯣꯏ ꯑꯅꯤꯅ ꯂꯥꯛꯅꯕꯤꯗ꯭ꯔꯗꯤ ꯑꯩꯒꯤ ꯄꯨꯛꯅꯤꯡꯗ ꯑꯗꯨꯝ ꯐꯥꯎꯔꯒ ꯑꯩꯗꯣ ꯑꯗꯨꯝ ꯐꯥꯎꯔꯁꯨ ꯀꯔꯤꯁꯨ ꯅꯠꯇꯦ ꯍꯥꯏꯅ ꯈꯟꯂꯒ ꯇꯣꯛꯄꯅꯦꯕ ꯑ ꯉꯁꯨ ꯑꯩꯉꯣꯟꯗ ꯂꯥꯛꯅꯕꯤꯕꯒꯤ ꯑꯩꯗꯣ ꯑꯩꯁꯨ ꯑꯗꯨꯃꯥꯏꯅ ꯇꯧꯕ ꯑꯗꯣ ꯑꯩꯅ ꯑꯩꯁꯨ ꯇꯥꯅꯤꯡꯕ ꯐꯥꯎꯋꯦꯕ ꯑꯩꯇ ꯍꯥꯏꯕꯤꯒꯦ ꯍꯥꯏꯕꯒꯦ ꯍꯣꯏ ꯍꯣꯏ ꯃꯣꯏ ꯑꯅꯤꯗ ꯍꯥꯏꯕꯤ ꯑꯁ ꯎ ꯑꯩꯒꯤ ꯈꯨꯟ ꯆꯞ ꯃꯥꯟꯅꯕ ꯅꯨꯄꯤꯗꯣ ꯄꯁꯥꯅꯦ ꯅꯨꯄꯤ ꯑꯃꯅ ꯍꯥꯏꯔꯦ ꯀꯥꯡꯕ ꯅꯨꯄꯤ ꯑꯃ ꯑꯩ ꯆꯞ ꯃꯥꯟꯅꯕ ꯃꯥꯅ ꯀꯣꯏꯁꯟ ꯍꯪꯉꯁꯨ ꯑꯩꯉꯣꯟꯗ ꯑꯗꯨꯝ ꯇꯥꯛꯄꯤꯔꯒ ꯂꯩꯔꯦ ꯅꯪꯒꯤ ꯅꯪꯉꯣꯟꯗ ꯃꯥꯁꯤ ꯌꯥꯝꯅ ꯄꯥꯝꯕ ꯃꯥꯜꯂꯦ ꯍꯥꯏꯅ ꯍꯧꯔꯒ ꯍ ꯋꯥꯅꯦꯒ ꯑꯁꯨ ꯍꯨꯝꯃ ꯃꯥꯁꯦꯁꯨ ꯗꯨ ꯈꯨꯗ ꯆꯌꯦꯕ ꯅꯠꯇ꯭ꯔꯥ ꯌꯥꯝꯅ ꯑꯇꯣꯞꯄꯒꯤ ꯁꯦꯟꯗ ꯆꯠꯄꯅꯣ ꯑꯩꯁꯨ ꯍꯥꯏꯗꯤ ꯑꯩꯍꯣꯏ ꯂꯛꯅꯕꯅꯦ ꯍꯥꯏꯕꯁꯨ ꯈꯪꯉꯦ ꯑꯗꯨ ꯑꯣꯏꯔꯁꯨ ꯑꯩꯒꯤ ꯄꯕ ꯄꯨꯛꯅꯤꯡ ꯐꯥꯎꯒꯗꯕ ꯍꯥꯏꯕꯗꯣ ꯑꯁꯤꯒꯨꯝꯕꯁꯦ ꯑ ꯌꯥꯝꯅ ꯇꯟꯥꯟꯕꯗꯣ ꯍꯣꯏ ꯑꯗꯨ ꯁꯥꯍꯔꯗꯨꯁꯨ ꯈꯔ ꯑꯩꯈꯣꯏꯗ ꯌꯥꯝꯅ ꯃꯥꯒꯤ ꯕꯆꯥ ꯍꯥꯏꯅ ꯃꯥꯒꯤ ꯎꯝ ꯀꯩꯅꯣ ꯁꯤꯅꯦ ꯍꯥꯏꯅ ꯇꯧꯕꯅꯦꯕ ꯑꯩꯈꯣꯏꯗꯁꯨ ꯑꯗꯨꯝ ꯑꯩꯈꯣꯏꯒꯤ ꯚꯦꯛꯀꯨꯝꯕꯗꯁꯨ ꯃꯥꯁꯨ ꯑꯗꯨꯝ ꯐꯨꯑꯦꯕ ꯈꯪꯕ꯭ꯔꯥ ꯅꯣꯏꯁꯤ ꯃꯥꯁꯨ ꯑꯗꯨꯝ ꯂꯥꯛꯅꯕꯁꯨ ꯂꯥꯛꯅꯔꯦ ꯑꯗꯨꯒ ꯐꯥꯒꯤꯁꯨ ꯌꯥꯝ ꯇꯧꯋꯦꯕ ꯃꯥꯗꯣ
ꯍꯣꯏ ꯍꯣꯏ
ꯇꯧꯔꯒ ꯑꯩꯈꯣꯏꯒꯤ ꯃꯥ ꯇꯧꯔꯛꯄ ꯈꯨꯗꯤꯡꯗ ꯑꯩꯉꯣꯟꯗ ꯑꯗꯨꯝ ꯂꯥꯛꯅꯔꯒ ꯃꯣꯏ ꯑꯅꯤꯁꯨ ꯂꯥꯛꯅꯏꯗ ꯑꯣꯏꯔꯁꯨ ꯑ ꯑꯌꯥꯝꯕꯗꯤ ꯑꯩꯅ ꯀꯨꯝꯕꯤꯌꯦ ꯑꯌꯥꯝꯕꯗꯤ ꯍ ꯀꯃꯥꯏꯅ ꯇꯧꯋꯦ ꯍꯥꯏꯅꯣ ꯑꯉꯕꯗꯤ ꯑꯩꯅ ꯈꯨꯝꯔꯒ ꯂꯩꯔꯕꯝꯅꯤꯅ ꯅꯪꯁꯨ ꯈꯪꯉꯦꯅ ꯑꯗꯨꯝꯁꯨ ꯑꯣꯏꯕꯒꯤ ꯑꯗꯨꯝ ꯂꯩꯔꯦꯅ ꯍꯥꯟ ꯝꯒꯦ ꯑꯗꯨꯃꯥꯏꯅ ꯇꯧꯔꯦ ꯑꯗꯨꯒ ꯑꯩꯉꯣꯟꯗꯁꯨ ꯈꯔ ꯑꯗꯨꯝ ꯍꯥꯟꯅ ꯑꯩꯅ ꯍꯪꯗ꯭ꯔꯁꯨ ꯍꯪꯉꯁꯨ ꯑꯩꯉꯣꯟꯗ ꯍꯥꯟꯅ ꯊꯥꯛꯄꯤꯈ꯭ꯔꯦ ꯍꯥꯏꯅꯀꯣ ꯑꯗꯨꯨꯃꯥꯏꯅ ꯍꯥꯏꯔ ꯍꯥꯏꯥꯎꯗ ꯌꯥꯝꯅ ꯄꯥꯝꯕ ꯃꯥꯜꯂꯦ ꯍ ꯄꯈꯦꯗꯁꯨꯅ ꯄ ꯑꯃ ꯂꯩꯌꯦ ꯑꯗꯨꯗꯁꯨ ꯂꯥꯛꯅꯈꯤ ꯑꯗꯨ ꯑꯣꯏꯔꯁꯨ ꯃꯣꯏ ꯑꯅꯤꯗꯤ ꯌꯥꯝꯅ ꯑꯁꯤꯒꯨꯝꯕꯁꯤ ꯂꯥꯏ ꯂꯩꯕ ꯅꯠꯇꯦꯕ ꯆꯨꯝꯅ ꯁꯨꯝ ꯑꯩꯈꯣꯏ ꯂꯥꯛꯅꯕ ꯍꯥꯏꯕ ꯇꯨꯈꯠ ꯆꯪꯅꯤꯡꯉꯥꯏ ꯀꯔꯤ ꯇꯛ ꯈꯟꯅꯤꯡꯉꯥꯏꯁꯨ ꯌꯥꯝ ꯂꯩꯇꯦ ꯀꯔꯤꯁꯨ ꯂꯩꯇꯦꯕ ꯆꯥꯏꯗꯤ ꯑ ꯈꯣꯏ ꯂꯣꯏꯅ ꯄꯣꯠ ꯁꯤ ꯇꯧꯕꯅꯤꯅ ꯑꯗꯨꯃꯥꯏꯅ ꯇꯧꯔꯦꯀ ꯐꯨꯁꯨ ꯐꯨꯑꯦ ꯑꯩꯈꯣꯏꯗ ꯑꯗꯨꯝ ꯑꯩꯈꯣꯏꯒꯤ ꯈꯨꯠꯇꯣ ꯑꯗꯨꯃꯥꯏ ꯀꯔꯤꯣ ꯍꯥꯏꯅ ꯄꯦꯛ ꯥꯏ ꯇꯧꯔꯒ ꯑꯗꯨꯃꯥꯏꯅ ꯇꯧꯕ ꯑꯃ ꯇꯧ ꯁꯨ ꯂꯩꯔꯦꯕ ꯑꯗꯨꯒ ꯑꯩꯈꯣꯏ ꯆꯈꯨꯏꯒꯨꯝꯕꯁꯨ ꯑꯩꯈꯣꯏꯗ ꯀꯩꯅꯣ ꯀꯩꯅꯣ ꯂꯥ ꯊꯤꯟꯕꯒꯨꯝꯕ ꯄꯨ ꯀꯥꯞꯄꯒꯨꯝꯕ ꯑꯗꯨꯣ ꯌꯦꯡꯕ ꯀꯥꯟꯗ ꯃꯥꯅ ꯑꯩꯈꯣꯏ ꯈꯨꯠꯇꯣ ꯄꯥꯏꯔꯒ
ꯃꯥꯅ ꯑꯩꯈꯣꯏꯒꯤ ꯚꯦꯟꯁꯤꯡꯗꯣ ꯌꯦꯡꯉꯤꯅ ꯑꯗꯨ ꯃꯇꯝꯗ ꯑꯩꯈꯣꯏ ꯂꯣꯏꯅꯃꯛꯀꯤ ꯑꯗꯨꯝ ꯄꯥꯏꯔꯒ ꯂꯩꯔꯦꯕ ꯁ ꯑꯗꯨ ꯃꯥꯥꯏ ꯐ꯭ꯂꯔ ꯑꯁ ꯑꯩꯉꯣꯟ ꯑꯁꯤ ꯌꯥꯝꯅ ꯄꯥꯝꯕ ꯑꯣꯏꯔꯝꯃꯤ ꯀ ꯑꯍꯦ
ꯑꯩ ꯍꯥꯏꯒꯦꯕ ꯑꯗꯨꯃꯥꯏꯅ ꯇꯧꯔꯣꯏꯗꯣꯏꯅꯦ ꯍꯥꯏꯕꯗꯤ ꯍꯣꯏ ꯃꯣꯏꯁꯨ ꯒ꯭ꯌꯥꯟ ꯇꯥꯕ ꯌꯥꯏꯕ ꯑꯣ ꯃꯥꯁꯦ ꯈꯔ ꯇꯧꯕꯌꯦ ꯃꯥꯕꯨ ꯍꯥꯟꯅ ꯑꯗꯨꯝ ꯈꯟꯕꯤꯕ ꯑꯣꯏꯔꯦ ꯑꯗꯨꯒꯤ ꯑꯦꯗꯚꯥꯟꯇꯦꯖ ꯏꯁ ꯂꯧꯗꯣꯏꯅꯦꯕ
ꯑ ꯁꯪꯅꯦ ꯂꯅꯥ ꯗꯤ ꯂꯛꯅꯕꯝꯅꯦ ꯑꯩ ꯂꯧ ꯁꯤꯔꯁꯤꯗꯤ ꯂꯧꯗꯦ ꯑꯗꯨ ꯑꯣꯏꯔꯁꯨ ꯑꯩꯅ ꯇꯣꯛꯈꯠꯆꯕꯗꯣ ꯑꯩꯗꯤ ꯐꯥꯎꯕ ꯌꯥꯝꯅ ꯀꯩꯅꯣ ꯑꯩꯗꯤ ꯃꯤꯉꯣꯟꯗꯒꯤ ꯑꯇꯣꯞꯄꯗꯒꯤ ꯑꯩꯗꯣ ꯃꯣꯏꯅ ꯈꯟꯗ꯭ꯔꯁꯨ ꯑꯩꯗꯤ ꯑꯗꯨꯝ ꯐꯥꯎꯔꯒ ꯑꯩꯗꯤ ꯂꯩꯔꯝꯕꯅꯦ ꯑ ꯀꯔꯤꯁꯨ ꯈꯜꯂꯔꯣꯏ ꯍꯥꯏꯅ ꯑꯩꯗꯣ ꯀꯔꯤ ꯈꯟꯗ꯭ꯔꯒ ꯑꯩꯗꯣ ꯑꯩꯒꯤ ꯒ ꯇꯧꯅꯤꯡꯉꯥꯏꯗꯣ ꯑꯩꯁꯨ ꯇꯧꯕꯅꯤꯅꯛ
ꯍꯣꯏ ꯍꯣꯏ ꯍꯣꯏ
ꯑꯩꯁꯨ ꯑꯗꯨꯝ ꯃꯣꯏꯅ ꯑꯗꯨꯝ ꯍꯥꯟꯅ ꯂꯥꯛꯅꯔ ꯑꯩꯗꯣ ꯈꯟꯗꯕ ꯈꯟꯕ ꯑ ꯈꯟꯕ ꯌꯥꯗꯕ ꯃꯇꯝꯗꯣ ꯌꯥꯎꯔꯦꯕ ꯑꯗꯨꯒ
ꯍꯣꯏ ꯍꯣꯏ
ꯑꯗꯨꯃꯥꯏ ꯇꯧꯔꯦ ꯍꯣꯏ ꯍꯣꯏ
ꯄꯨꯗꯤ ꯑꯩ ꯈꯪꯉꯦꯕ ꯅꯪꯅ ꯍꯥꯏꯕꯗꯨꯇꯦꯜꯗꯔꯤꯅ ꯑꯗꯨꯒꯤ ꯍꯣꯔꯦꯟ ꯗꯤ ꯍꯥꯏꯕꯤꯌꯣ ꯍꯌꯦꯡꯅꯔ ꯇꯥꯕ꯭ꯔꯣ
ꯍꯣꯏ ꯇꯥꯏꯌꯦ ꯇꯥꯏꯌꯦ ꯀꯥꯔꯤ ꯍꯥꯏꯌꯣ ꯍꯥꯏꯕ꯭ꯔꯥ
ꯅꯠꯇꯦ ꯍꯧꯖꯤꯛꯀꯤ ꯋꯥꯔꯤꯗꯣ ꯗꯤꯇꯦꯜ ꯂꯤꯕꯤꯌꯣꯕ ꯍꯌꯦꯡꯔꯥ ꯍꯧꯖꯤꯛꯇꯤ ꯀꯩꯅꯣ ꯌꯥꯝ ꯍꯣꯏ ꯍꯣꯏ
ꯑꯁ ꯑꯁꯤ ꯉꯥꯛꯇ ꯑꯣꯏꯔꯦꯗ ꯑꯩꯁꯨ ꯌꯥꯝꯅ ꯂꯤꯕꯅꯣ ꯑꯩꯁꯨ ꯇꯨꯈꯠꯆꯩꯑ ꯑꯩ ꯑꯩꯒꯤ ꯐꯥꯎ ꯑꯩꯗꯤ ꯅꯨꯡꯉꯥꯏ ꯑꯩꯒꯤ ꯃꯅꯨꯡꯗ
ꯅꯪ ꯅꯪ ꯅꯪ ꯇꯨꯀꯠꯆꯥꯕꯁꯦ ꯁꯦ ꯑꯣꯖꯥ ꯕꯣꯔꯥ ꯅꯠꯇ꯭ꯔꯒ
ꯑꯣꯖꯥꯒꯤ ꯃꯔꯛꯇ ꯑꯗꯨꯒꯨꯝꯕ ꯑꯣꯖꯥꯒꯤ ꯑꯩꯈꯣꯏ ꯑꯩꯉꯣꯟꯗ ꯑꯗꯨ ꯄꯥꯝꯕꯒꯨꯝꯕ ꯈꯔ ꯐꯥꯎꯔꯦ ꯑꯗꯨ ꯑꯗꯨ ꯂꯩꯒꯗꯃ ꯄꯥꯎ ꯈꯜꯂꯣꯅꯦ ꯅꯪꯁꯨ
ꯅꯠꯇꯤꯌꯦ ꯑꯩꯅ ꯍꯥꯏꯕꯗꯤ ꯀꯣ ꯑ ꯅꯪꯅ ꯍꯩꯅꯗ꯭ꯔꯤꯗꯣ ꯍꯧꯖꯤꯛꯁꯦ ꯅꯪꯅ ꯍꯩꯅꯗꯕ ꯐꯥꯎꯔꯤꯗꯣ
ꯑꯣ ꯃꯣꯏ ꯑꯅꯤꯁꯨ ꯑꯗꯨꯝ ꯍꯥꯏꯥꯏ ꯑꯃꯨꯛꯀ ꯍꯥꯏꯕꯤꯕꯒꯤ ꯑꯩꯁꯨ ꯇꯟꯕ ꯍꯧꯔꯦꯕ ꯃꯣꯏ ꯑꯅꯤꯕꯨꯁꯨ ꯇꯥꯜꯂꯦ ꯑꯗꯨꯒꯖꯥ ꯑꯣꯖꯥ ꯑꯣꯖꯥꯕꯨꯁꯨ ꯇꯥꯟꯕ ꯍꯧꯔꯅꯤ ꯃꯣꯏꯑꯅꯤ ꯑꯗꯨꯃꯥꯏꯅ ꯍꯥꯏꯕꯒꯤ ꯑꯩꯉꯣꯟꯗ ꯑꯗꯨꯝ ꯀꯔꯤꯅꯣ ꯍꯦꯟꯅ ꯐꯠꯇꯕꯁꯤꯡ ꯈꯜꯂꯒ ꯇꯧꯕ꯭ꯔꯥ ꯍꯥꯏꯕꯒꯨꯝꯕꯗꯣ ꯑꯗꯨꯗꯣ ꯍꯥꯡꯕ ꯍꯧꯔꯅꯤ ꯑꯗꯨ ꯗꯤ ꯑꯩꯒꯤ ꯃꯥꯡꯕ ꯇꯥꯔꯦꯅ ꯑꯗꯨ ꯇꯧꯔꯗꯤ ꯑꯩ ꯑꯩꯁꯨ ꯍꯪꯕꯁꯨ ꯇꯥꯟꯟꯒꯅꯤ ꯃꯥꯅ ꯑꯩꯉꯣꯟꯗ ꯂꯣꯟꯂ ꯀꯩꯅꯣ ꯑꯩꯉꯣꯟꯗ ꯈꯪꯉꯣꯅ ꯍꯥꯏ ꯂꯨꯅ ꯇꯧꯕꯤꯔꯁꯨ ꯑꯩꯅ ꯑꯇꯣꯞꯄꯒꯤ ꯋꯥꯈꯜꯗ ꯈꯜꯂꯒ ꯂꯩ ꯅꯨꯡꯉꯥꯏ ꯀꯝꯐꯣꯔꯇꯦꯕꯜ ꯑꯣꯏꯗ꯭ꯔꯗꯤ ꯌꯥꯗ꯭ꯔꯦꯅ
ꯎꯝ ꯎꯝ ꯑꯩꯒꯌꯥꯟ ꯇꯥꯗꯔ꯭ꯦ ꯎꯝ
ꯑꯗꯨꯝ ꯐꯠ ꯍꯣꯏ ꯐꯜ
ꯈꯪꯗꯦꯀꯣ ꯆꯤꯜꯂꯛꯑꯗꯤ ꯈꯪꯗꯦꯕ
ꯍꯣꯏ ꯑꯗꯨꯅꯦ ꯍꯣꯏ ꯍꯣꯏ ꯑꯗꯨꯒ ꯆꯠꯄ ꯃꯇꯝꯗꯁꯨ ꯑꯃꯨꯛꯀ ꯑꯩꯗꯣ ꯃꯅꯨꯡꯗꯗꯤ ꯑꯩꯈꯣꯏ ꯑꯍꯨꯝ ꯍꯥꯟꯅ ꯐꯝꯔꯝꯕꯥꯅꯦꯕ ꯑꯗꯨꯒ ꯁꯥꯔꯗꯣ ꯑꯩ ꯂꯥꯛꯑꯦꯕ ꯑꯗꯨꯒ ꯃꯅꯨꯡꯗꯣ ꯑꯩ ꯃꯅꯨꯡꯗ ꯑꯗꯨꯝ ꯐꯪꯕꯒꯤ ꯃꯣꯏꯅꯤꯗꯣ ꯑꯩ ꯑꯩꯗꯣ ꯆꯪꯁꯤꯜꯂꯛꯑꯦꯕ ꯆꯪꯁꯤꯜꯂꯒ ꯃꯣꯏꯅꯤꯗꯣ ꯁꯔꯁꯨ ꯂꯥꯛꯑꯒ ꯁꯥꯔꯗ ꯁꯦꯟꯇꯔ ꯐꯝꯍꯜꯂꯒ ꯑꯩꯈꯣꯏꯗ ꯁꯥꯏ ꯃꯁꯥꯏ ꯑꯥ ꯑꯩꯗ ꯃꯅꯨꯡꯗ ꯐꯝꯃꯦꯕ ꯑꯗꯣ ꯃꯣꯏ ꯑꯅꯤꯁꯨ ꯃꯅꯥꯛꯇ ꯑꯗꯨꯝ ꯐꯝꯃꯦ ꯑꯗꯨꯒ ꯑꯩꯈꯣꯏ ꯑꯍꯨꯝꯗ ꯐꯝꯂꯒ ꯀꯔꯤ ꯀꯔꯤꯅꯣ ꯇꯥꯛꯄꯤꯔꯒ ꯀꯔꯤ ꯀꯔꯤꯅꯣ ꯑꯗꯨꯝ ꯇꯥꯛꯏ ꯏꯔꯒꯥ ꯀꯔꯤꯅꯣ ꯂꯩꯔꯦꯕꯥ
ꯎꯝ
ꯄꯨꯡ ꯃꯉꯥꯗꯣ ꯇꯥꯔꯦ ꯑꯗꯨꯝ ꯆꯠꯅꯤꯡꯂꯕ꯭ꯔꯣ ꯍꯥꯏꯅ ꯍꯣꯏ ꯆꯠꯅꯤꯡꯈ꯭ꯔꯦ ꯍꯥꯏꯔꯦꯕ ꯑꯗꯨꯒ ꯆꯠꯅꯤꯡꯈ꯭ꯔꯦ ꯍꯥꯏꯕ ꯀꯥꯟꯗ ꯆꯠꯂꯣ ꯍꯥꯏꯕ ꯀꯥꯟꯗ ꯑꯩꯗꯣ ꯑꯩꯁꯨ ꯃꯅꯨꯡ ꯃꯥ ꯃꯅꯨꯡꯗ ꯂꯩꯕꯅꯤꯅ ꯍꯥꯏꯗꯤ ꯃꯣꯏ ꯑꯅꯤꯗꯣ ꯍꯥꯟꯅ ꯊꯣꯛꯑꯒ ꯃꯥꯗꯣ ꯀꯥꯜꯂꯒ ꯑꯩꯁꯨ ꯊꯣꯛꯇꯣꯏꯅꯦꯕ ꯑꯗꯨꯒ ꯃꯣꯏ ꯊꯣꯛꯑꯒ ꯑ ꯍꯣꯏ ꯆꯠꯂꯒꯦ ꯁꯥꯔ ꯑꯩꯁꯨ ꯆꯠꯂꯒꯦ ꯍꯥꯏꯅ ꯑꯩꯁꯨ ꯑꯩꯁꯨ ꯑꯗꯨꯝ ꯆꯠꯂꯒꯦ ꯍꯥꯏꯅ ꯂꯦꯞꯈ꯭ꯔꯦꯕ ꯑꯗꯨꯒ ꯃꯣꯏ ꯅꯣꯏ ꯑꯅꯤ ꯆꯠꯂꯣ ꯆꯤꯡꯉꯣ ꯊꯝꯃꯝꯃꯣ ꯌꯥꯔꯦ ꯆꯠꯂꯣ ꯍꯥꯏꯕꯁꯨ ꯑꯗꯨꯝ ꯍꯥꯟꯅ ꯑ ꯑꯃꯨꯛꯀꯥ ꯄꯤꯈ꯭ꯔꯦ ꯑꯣ ꯐꯥꯒꯤꯗꯤ ꯇꯧꯕꯅꯦꯕ ꯃꯣꯏꯅꯤ
ꯑꯗꯨ ꯍ ꯁꯥꯔ ꯍꯥꯏꯕꯒꯨꯝꯕ ꯀꯔꯤ ꯀꯔꯤꯅꯣ ꯑꯩꯉꯣꯟꯗ ꯀꯦꯟꯗꯣꯂꯥꯒꯨꯝꯕ ꯊꯤꯟꯒꯅꯤ ꯍꯥꯏꯕꯒꯨꯝꯕ ꯇꯧꯔꯒ ꯑꯦ ꯁꯏ ꯇꯔꯦ ꯊꯤꯜꯂꯔꯣꯏ ꯑꯗꯨ ꯍꯥꯏꯔꯁꯨ ꯃꯥꯒꯤ ꯃꯑꯣꯡꯗ ꯊ ꯊꯤꯟ ꯗꯕꯒꯨꯝꯕ ꯇꯧꯕꯒꯨꯝꯕ ꯗꯣ ꯑꯗꯨꯒꯤ ꯑꯩꯁꯨ ꯑꯦ ꯁꯥꯔꯒꯨꯝꯕ ꯑꯗꯨꯝꯥꯏ ꯊꯧ ꯎ ꯑꯩꯗꯤ ꯇꯥꯜꯂꯔꯣꯏ ꯇꯥꯜꯂꯦ ꯊꯤꯂꯅꯨ ꯑꯗꯨ ꯑꯩꯗꯣ ꯑꯗꯨꯝ ꯃꯥꯗꯣ ꯑꯩꯉꯣꯟꯗ ꯊꯤꯟꯒꯅꯤ ꯍꯥꯏꯕꯒꯨꯝꯕ ꯑꯗꯣ ꯄꯥꯛꯇꯤꯁ ꯇꯧꯅꯤ ꯍꯥꯏꯕꯒꯤ ꯇꯥꯏꯞ ꯇꯧꯔꯒ ꯂꯩꯕ ꯑꯩꯁꯨ ꯀꯤꯔꯦꯕ ꯑꯩꯗꯤ ꯇꯧꯔꯣꯏ ꯃꯣꯏ ꯇꯧꯔꯣ ꯍꯥꯏꯅ ꯑꯗꯨꯝ ꯂꯑꯦ ꯇꯧꯔꯒꯂꯦ ꯑꯗꯒꯤ ꯃꯣꯏꯁꯨ ꯅꯣꯛꯅꯤꯡꯕ ꯃꯥꯜꯂꯦꯕ ꯑꯩꯈꯣꯏꯗ ꯑꯩꯗꯣ ꯀꯤꯕꯒꯤꯁꯨ ꯑꯗꯨꯃꯥꯏꯅ ꯍꯥꯏꯕꯅꯦꯕ ꯑꯗꯨꯒꯨꯝꯕꯗꯣ ꯑꯗꯨꯃꯥꯏꯅ ꯍꯥꯏꯔꯣ ꯑꯩꯉꯣꯟꯗꯁꯨ ꯑꯗꯨꯃꯥꯏꯗꯤ ꯇꯧꯔꯒ ꯂꯩꯕꯅꯤꯅ ꯑꯩ ꯉꯣꯟꯗꯗꯤ ꯂꯥꯛꯅꯤ ꯂꯥꯛꯅꯕꯗꯤ ꯑꯣꯏꯔꯝꯅꯤ ꯑꯗꯣ ꯅꯣꯏ ꯅꯣꯏꯅꯤ ꯆꯠꯂꯣ ꯃꯥꯗꯣ ꯊꯝꯕꯤꯔꯣ ꯍꯥꯏꯕꯁꯨ ꯑꯃꯨꯛ ꯀ ꯍꯥꯏꯕꯤꯔꯦꯕ ꯑꯗꯨꯀꯟꯗꯨꯗꯥ ꯑꯗꯨꯝ ꯃꯥ ꯃꯄꯥꯟ ꯊꯣꯛꯄ ꯃꯇꯝꯗ ꯑꯃꯨꯛ ꯍꯟꯅ ꯃꯣꯏ ꯑꯅꯤꯁꯦ ꯃꯧꯁꯦ ꯌꯥꯝꯅ ꯄꯥꯝꯅ ꯃꯥꯜꯂꯦ ꯊꯝꯕꯤꯔꯒ ꯑꯃꯨꯛꯀꯥ ꯍꯧꯔꯦꯁꯦ ꯅꯨꯡꯉꯥꯏꯅ ꯋꯥꯗꯣ ꯌꯥꯝꯅ ꯉꯥꯡꯕꯤꯗ꯭ꯔꯦ ꯁꯥꯎꯁꯨ ꯁꯥꯎꯋꯦ ꯍꯥꯏꯕꯁꯨ ꯍꯥꯏꯕꯤꯗ꯭ꯔꯦ ꯗꯣ ꯍꯜꯂꯒꯥ ꯑꯗꯨꯃ ꯇꯣꯛꯈ꯭ꯔꯦ ꯍꯥꯏꯅꯤꯡꯗꯔ꯭ꯒꯦ ꯑꯩꯁꯨ
ꯑꯃꯅꯁꯨ ꯑꯣꯖꯥꯅꯁꯨ ꯈꯔ ꯁꯨꯃꯥꯏ ꯇꯧꯔꯕꯅꯤꯅ ꯃꯣꯏ ꯃꯣꯏꯅꯤꯁꯨ ꯑꯗꯨꯝ ꯍꯥꯏ ꯃꯣꯏꯅꯤꯕꯨꯗꯤ ꯁꯥꯎꯅꯤꯉꯥꯏ ꯂꯩꯇꯦꯗ
ꯁꯥꯎꯅ ꯁꯥꯎꯗꯦ ꯑꯗꯨ ꯑꯣꯏꯔꯁꯨ ꯑ ꯃꯣꯏ ꯑꯅꯤꯗ ꯁꯥꯎꯗꯦ ꯁꯥꯎꯗꯦ ꯂꯣꯏꯔꯁꯨ ꯂꯥꯛꯅꯕꯗ ꯗꯣ ꯑꯩꯅ ꯑꯩꯅꯁꯨ ꯇꯜꯂꯒ ꯑꯩꯒꯤ ꯄꯨꯛꯅꯤꯡꯗꯁꯨ ꯇꯜꯂꯒ ꯐꯥꯎꯕꯅꯦ ꯑꯩꯅ ꯑꯩꯉꯣꯟꯗ ꯑꯗꯨꯝ ꯇ ꯅꯠꯇ꯭ꯔꯒ ꯑ ꯑꯩꯈꯣꯏꯗ ꯑꯗꯨꯝ ꯐꯨꯕꯗꯣ ꯑꯗꯨꯃꯥꯏꯅ ꯀꯅꯣ ꯌꯥꯝ ꯅꯥꯀꯣꯁ ꯑꯣꯏꯕꯗꯣ ꯑꯩꯈꯣꯏꯁꯨ ꯇꯟꯥꯟꯕ ꯐꯥꯎꯋꯦꯅ ꯃꯤ ꯃꯥꯅ ꯑꯗꯨꯃꯥꯏꯅ ꯇꯧꯕ ꯀꯥꯟꯗ ꯑꯩꯈꯣꯏꯁꯨ ꯇꯜꯂꯒ ꯂꯩꯕꯅꯤ ꯑꯩꯁꯨ ꯇꯜꯂꯦꯕ ꯃꯤꯗꯣ ꯑꯗꯨꯃꯥꯏꯅ ꯇꯧꯕ ꯀꯥꯟꯗ ꯑꯩꯒꯤ ꯄꯨꯛꯅꯤꯡꯗ ꯑꯩ ꯇꯜꯂꯒ ꯐꯥꯎꯒꯦ ꯑꯗꯨ ꯑꯣꯏꯔꯁꯨ ꯐꯣꯡꯗꯣꯛꯅꯤꯡꯗꯕꯗꯣ
ꯎꯝ
ꯑꯩꯉꯣꯟꯗ ꯍꯛꯇ ꯑꯗꯨꯝ ꯂꯣꯠꯂꯒ ꯂꯩꯕꯅꯦꯕ ꯀꯔꯤꯁꯨ ꯑꯣꯏꯔꯝꯃꯔꯣꯏ ꯍꯥꯏꯕꯒꯤꯗꯣ ꯑꯗꯨꯒ ꯑꯗꯨꯝ ꯀꯔꯤꯁꯨ ꯈꯟꯗꯦ ꯍꯥꯏꯅ ꯑꯗꯨꯝ ꯑꯩꯅ ꯈꯪꯔꯒ ꯀꯩꯅꯣ ꯑꯗꯨꯝ ꯍꯥꯏꯗꯤ ꯂꯩꯌꯦꯅ ꯑꯗꯨꯃꯥꯏꯅ ꯇꯧꯕꯅꯤꯅ ꯍꯥꯏꯅ ꯈꯔ ꯗꯤꯁꯇꯦꯟꯁꯇꯣ ꯂꯩꯅꯔꯗꯤ ꯂꯣꯏꯔꯦ ꯍꯥꯏꯕꯒꯨꯝꯕ ꯑ ꯍꯣꯏ ꯑꯗꯨꯃꯥꯏꯅꯗꯤ ꯑꯣꯏꯁꯨ ꯑꯣꯏꯔꯝꯃꯔꯣꯏ ꯈꯪꯉꯦ ꯑꯗꯨ ꯑꯣꯏꯔꯁꯨ ꯍꯥꯏꯅ
ꯍꯣꯏ
ꯀꯥꯟꯗ ꯑꯗꯨꯃꯥꯏꯅ ꯇꯧꯔꯒ ꯂꯣꯏꯔꯦ ꯍꯥꯏꯕ ꯀꯥꯟꯗ ꯑꯃꯨꯛꯀ ꯃꯣꯏ ꯑꯅꯤꯅ ꯑꯩꯉꯣꯟꯗ ꯑꯗꯨꯝ ꯎ ꯑꯃꯨꯛꯀ ꯉꯥꯡꯁꯤꯜꯂꯒ ꯀꯔꯤꯩꯅꯣ ꯑꯁꯤ ꯑꯣ ꯑꯣ ꯇꯣꯛꯈꯠꯆꯕ ꯍꯧꯔꯦꯕ ꯑꯩꯁꯨ ꯅꯣꯏꯅꯤꯕꯨꯍꯜꯂꯦ ꯑꯁꯤꯒꯨꯝꯕ ꯀꯩꯅꯣ ꯇꯧꯕꯗꯣ ꯑꯣꯖꯥꯗꯨꯁꯨ ꯇꯣꯛꯀꯠꯆꯕ ꯍꯧꯔꯅꯤ ꯅꯠꯇ꯭ꯔꯥ ꯑꯁꯤꯒꯨꯝꯕꯗꯤ ꯁ ꯍꯥꯏꯕꯅꯤꯅ
ꯎꯝ
ꯑꯩꯁꯨ ꯇꯜꯂꯒ ꯂꯩꯔꯝꯕꯅꯦꯕ
ꯎꯝ
ꯑꯩꯁꯨ ꯅꯨꯡꯉꯥꯏ ꯑꯗꯣ ꯑꯩꯉꯣꯟꯗ ꯑꯗꯨꯃꯥꯏꯅ ꯇꯧꯕꯒꯤ ꯑꯩꯁꯨ ꯅꯨꯡꯉꯥꯏꯕ ꯍꯥꯏꯕꯗꯣ ꯐꯥꯎꯗꯦꯕ ꯃꯥꯅ ꯑꯍꯣꯏ ꯑꯩꯉꯣꯟꯗ ꯇꯥꯛꯄꯤꯕꯗꯨꯗꯤ ꯍꯣꯏ ꯑꯗꯨꯝ ꯇꯥꯛꯄꯤꯕꯒꯤ ꯐꯌꯦ ꯔꯁꯨꯁ ꯅ ꯑꯗꯨ ꯅꯨꯡꯉꯥꯏꯗꯣꯏꯅꯣ ꯍꯥꯏꯕꯅꯤꯗ
ꯑꯗꯨꯅꯦ ꯑꯗꯨꯅꯦ
ꯑꯗꯨꯒꯤ ꯃꯤꯉꯣꯟꯗ ꯑꯗꯨꯝ ꯍꯦꯛ ꯆꯪꯁꯤꯜꯂꯒ ꯌꯥꯝꯅ ꯀ꯭ꯂꯣꯁ ꯑꯣꯏꯔꯒ ꯑꯗꯨꯝ ꯀꯔꯤ ꯀꯔꯤ ꯩꯅ ꯑꯗꯨꯝ ꯐꯝꯃꯨ ꯍꯥꯏꯔꯁꯨ ꯐꯝꯕ ꯐ ꯐꯝꯁꯜꯂꯒ ꯂꯥꯛ ꯑꯗꯨꯃꯥꯏꯅ ꯇꯧꯕ ꯃꯤ ꯅꯠꯇꯦꯕ ꯑꯩꯈꯣꯏꯗꯤ ꯑꯩꯈꯣꯏꯁꯨ ꯑꯗꯨꯃꯥꯏꯅ ꯑꯩꯈꯣꯏ ꯇꯥꯜ ꯂꯩ ꯍꯥꯏꯕꯗꯣ ꯊꯝꯃꯣ ꯍꯥꯏꯕ ꯀꯥꯟꯁꯨ ꯊꯝꯃꯔꯣꯏ ꯂꯦꯞꯄ꯭ꯔꯒꯅꯤ ꯍꯥꯏꯅꯀꯣ ꯌꯥꯝꯅ ꯀ꯭ꯂꯣꯁ ꯅꯛꯁꯤꯟꯗꯕꯒꯨꯝꯕ ꯑꯗꯨꯃꯥꯏꯅ ꯇꯧꯋꯦꯕ ꯑꯩꯈꯣꯏꯗꯤ
ꯍꯣꯏ ꯍꯣꯏ ꯎꯝ ꯈꯪꯗ꯭ꯔꯦꯗ ꯋꯥꯔꯤꯔꯤꯁꯦ ꯭ꯌꯥꯟ ꯇꯥꯗ꯭ꯔꯦꯗ
ꯑꯩꯁ ꯂ ꯑ ꯑꯩꯁꯦ ꯄꯨꯛꯅꯤꯡ ꯈꯪꯉꯦ ꯅꯪꯁꯨ ꯐꯥꯎꯒꯗꯕꯁꯤꯡꯗꯣ ꯀꯩꯒꯤꯅꯣ ꯖꯥ ꯖꯥꯁꯤꯡ ꯑꯣꯚꯔ ꯊꯤꯡꯀꯤꯡ ꯌꯥꯝ ꯂꯩꯕꯗꯣ
ꯍꯣꯏ
ꯑꯗꯨ ꯁꯤꯁꯤꯡꯗꯣ ꯑꯩꯗꯣ ꯑꯩ ꯍꯥꯏꯁꯨ ꯍꯥꯏꯅꯤꯡꯉꯦ ꯑꯗꯣ ꯍꯥꯏ ꯍꯣꯏ ꯃꯐꯝꯁꯨ ꯂꯩꯇꯦ ꯍꯥꯏꯔꯒ ꯀꯔꯤ ꯇꯧꯔꯅꯤ ꯍꯥꯏꯗ꯭ꯔꯒ ꯀꯔꯤ ꯑꯣꯏꯔꯅꯤ ꯍꯥꯏꯕꯗꯣ ꯑꯩꯁꯨ ꯇꯜꯂꯒ ꯂꯩꯔꯝꯕꯅꯦꯕ
ꯎꯝꯝ ꯅꯅꯥ ꯍꯁꯦ
ꯍꯥꯏꯔꯣ
ꯐ ꯑꯣꯅꯥ ꯍꯥꯟ ꯍꯥꯏꯣ
ꯃꯣꯏꯅ ꯑꯗꯨꯨꯛꯀ ꯑꯗꯨꯝꯃꯥꯏꯅ ꯐꯪꯉ ꯇꯧꯁ ꯇꯣꯛꯀꯠꯆꯕꯗꯣ ꯍꯦꯟꯅ ꯍꯦꯟꯅ ꯍꯦꯟꯖꯤꯜꯂꯒ ꯇꯧꯔꯅꯦꯕ
ꯁꯨ ꯍꯜꯂꯛꯑꯒ ꯇꯧꯕ꯭ꯔꯥ ꯅꯣꯏ ꯀꯩꯅꯣ
ꯑ ꯑ ꯃꯣꯏꯅꯤ ꯗꯤ ꯑꯩꯅ ꯂꯩꯕ ꯀꯥꯟꯗꯗꯤ ꯍꯥꯏꯗꯤ ꯍꯥꯏꯗ꯭ꯔꯦ ꯑꯗꯨ ꯑꯣꯏꯔꯁꯨ ꯁꯣꯏꯗꯅ ꯅꯨꯃꯤꯠ ꯑꯃꯗꯤ ꯍꯥꯏꯔ ꯍꯥꯏꯕꯗꯣ ꯑꯩꯗꯤ ꯈꯪꯗꯦ
ꯑ ꯑ
ꯑꯩ ꯉꯁꯤꯒꯤ ꯍꯧꯕꯒꯤꯅꯦꯀꯣ ꯑꯩꯁꯨ ꯍꯥꯏꯔꯕꯅꯦ ꯈꯔ ꯂꯩꯥꯏꯔꯁꯦ ꯑꯗꯣ ꯃꯣꯏ ꯑꯅꯤꯅ ꯍꯧꯔꯗꯤ ꯑꯩꯗꯣ ꯥꯎ ꯁꯣꯏꯗꯅ ꯑꯩ ꯁꯥꯎꯔꯅꯤ ꯍꯥꯏꯕ ꯈꯪꯉꯦ ꯁꯤꯒꯤ ꯃꯔꯝꯗꯤ ꯊꯥꯎꯅꯤꯡ ꯂꯩꯄ ꯑꯣꯏꯔꯁꯨ ꯑꯩꯗꯣ ꯌꯥꯝꯅ ꯈꯔ ꯤꯞ ꯑꯣꯏꯔꯒ ꯑꯁꯤꯒꯤ ꯇꯣꯄꯤꯛꯇ ꯑꯩꯁꯨ ꯇꯜꯂꯒ ꯂꯩꯕꯅꯤꯅꯀꯣ ꯃꯣꯏꯅꯤꯅ ꯑꯗꯨꯃꯥꯏꯅ ꯑꯃꯨꯛꯀ ꯍꯟꯅ ꯍꯧꯔꯗꯤ ꯑꯩꯗꯣ ꯁꯣꯏꯗꯅ ꯑꯩ ꯅꯣꯏꯅꯤꯕꯨ ꯁꯥꯎꯔꯒ ꯉꯥꯡꯗꯣꯏꯅꯦ ꯀꯔꯤꯅꯣ ꯍꯥꯏꯅ ꯑꯩꯗꯣ